ꯍꯜꯂꯣ!
ꯍꯜꯂꯣ!
ꯑ
ꯑ ꯑ ꯇꯥꯏꯌꯦ ꯅꯨꯡꯉꯥꯏꯔꯤꯕꯣ?
ꯉꯥꯏꯔꯦ ꯆꯥꯛꯆꯥꯔꯕꯣ?
ꯑ ꯆꯗꯔꯤꯍꯦ ꯅꯪꯗꯤ ꯆꯥꯔꯕꯣ?
ꯑꯣ ꯑꯩꯗꯤ ꯆꯥꯔꯦ ꯍꯣꯏ꯫ ꯆꯥ ꯂꯣꯏꯔꯒ ꯂꯩꯔꯦ ꯀꯩ ꯍꯦꯟꯁꯥꯡ ꯉꯁꯤ ꯌꯦꯟ ꯆꯥꯏꯌꯦ ꯅꯣꯏꯗꯤ꯫
ꯆꯞ ꯃꯥꯅꯩꯌꯦ ꯉꯁꯤꯗꯤ꯫ ꯍꯥꯎꯕꯅꯤꯅꯦ ꯆꯥꯕꯗꯤ ꯂꯣꯏꯔꯕꯣ
ꯆꯥꯕ ꯂꯣꯏꯔꯦ ꯍꯣꯏ ꯆꯥꯕ ꯂꯣꯏꯔꯒ ꯂꯩꯌꯦ꯫ ꯅꯣꯏꯗꯤ ꯅꯣꯏꯅ ꯊꯣꯡꯕ꯭ꯔꯣ ꯍꯣꯁꯇꯦꯜꯒꯤꯔꯣ꯫
ꯑ ꯑꯩꯈꯣꯏ ꯌꯨꯝꯒꯤ ꯃꯤꯅꯥ ꯑꯗꯨꯝ ꯊꯣꯡꯕꯤꯌꯦ꯫
ꯌꯨꯝꯒꯤ ꯑꯣꯏꯔꯗꯤ ꯂꯣꯀꯦꯜꯒꯤ ꯌꯦꯟ ꯃꯥꯜꯂꯦꯅꯦ ꯌꯨꯝꯒꯤ꯫
ꯍꯣꯏ ꯃꯥ ꯑꯗꯨꯅꯦ ꯆꯨꯝꯃꯦ ꯌꯥꯝ ꯍꯥꯏꯕꯗꯣ ꯉꯁꯤ ꯀꯥꯏ ꯀꯥꯏ ꯆꯠꯀꯦ꯫
ꯑ ꯉꯁꯤꯁꯦ ꯑꯁ ꯏꯔꯣꯏꯕ ꯆꯠꯂꯦ ꯏꯔꯣꯏꯕ ꯆꯠꯂꯒ ꯍꯜꯂꯛꯑꯦ꯫
ꯑꯣ ꯅꯨꯡꯉꯥꯏꯔꯝꯅꯤ
ꯅꯨꯡꯉꯥꯏ ꯍꯣꯏ ꯁꯥ ꯑ ꯑꯩꯒꯤ ꯀ꯭ꯂꯥꯁꯃꯦꯠ ꯍꯣꯏꯅꯦꯗ
ꯅꯪꯗꯤ
ꯑꯩꯗꯤ ꯉꯁꯤꯅ ꯆꯠꯂꯦ
ꯑꯥ ꯑꯥ
ꯎꯝ
ꯃꯤꯗꯤ ꯄꯣꯠ ꯆꯩ ꯌꯝ ꯑꯅꯧꯕ ꯂꯧꯔꯝꯅꯤꯀꯣ ꯑꯗꯨꯗꯤ
ꯍꯣꯏ ꯂꯥꯏ ꯍꯌꯦꯡꯗꯤ ꯀꯥꯏ ꯆꯠꯅꯤ ꯍ
ꯍ
ꯍꯌꯦꯡꯗꯤ ꯀꯥꯏ ꯆꯠꯅꯤꯡꯉꯥꯏ ꯂꯩꯒꯦ
ꯎꯝ ꯍꯧꯖꯤꯛꯇꯤ ꯀꯩꯅꯣ ꯑꯁꯤ ꯊꯕꯛ ꯂꯩꯌꯦ ꯑꯁꯤ ꯂꯩꯌꯦ ꯍꯥꯏꯕꯗꯣ ꯀ꯭ꯔꯤꯁꯨ ꯂꯩꯇ꯭ꯔꯤꯗ ꯍꯌꯦꯡ ꯊꯣꯛꯄ ꯀꯥꯟꯗꯅ ꯈꯪꯂꯅꯤ
ꯎꯝ
ꯕꯣꯜ ꯌꯦꯡꯉꯗ꯭ꯔꯣ
ꯕꯣꯜ ꯌꯦꯡꯁꯤꯌ ꯍꯥꯏꯟ ꯇꯧꯔꯤꯕ ꯈꯣꯏ ꯍꯣꯔꯦꯟ ꯉꯍꯥꯛ ꯂꯩꯔꯒ
ꯀꯩꯅꯣ ꯀꯅꯥ ꯀꯅꯥ ꯁꯞꯄꯣꯔꯠ ꯇꯧꯕ꯭ꯔꯥ ꯅꯪꯗꯤ
ꯄꯣꯔꯇꯨꯒꯜꯅꯦ ꯅꯪꯗꯦ
ꯄꯣꯔꯇꯨꯒꯜꯅꯦ ꯍꯥꯏ ꯑꯁ ꯔꯦꯠ ꯑꯩꯗꯤ ꯑꯩꯗꯤ ꯌꯥꯝꯃꯦꯗ ꯑꯌꯥꯝꯕ ꯑꯩꯅ ꯁꯞꯄꯣꯔꯠ ꯇꯧꯕ ꯁꯤꯈ꯭ꯔꯦꯗ ꯑꯗꯣ ꯑ ꯏꯁꯄꯦꯟ ꯌꯥꯎꯔꯦ ꯑꯥꯔꯖꯦꯟꯇꯤꯅ ꯌꯥꯎꯔꯦ ꯕ꯭ꯔꯥꯖꯤꯜ ꯌꯥꯎꯔꯦ ꯄꯣꯔꯇꯨꯒꯥꯜꯗꯤ ꯌꯥꯎꯗ꯭ꯔꯦ
ꯑꯣ ꯌꯥꯝ ꯐꯩꯅꯦ ꯑꯗꯣ ꯅꯪ ꯎꯝ ꯀꯩ ꯍꯌꯦꯡ
ꯍꯌꯦꯡꯔꯣ
ꯍꯣꯏ
ꯁꯦ ꯍꯌꯦꯡꯗꯤ ꯄ꯭ꯂꯥꯟ ꯂꯩꯇꯦꯗ ꯇꯨꯝꯗꯣꯏ ꯃꯥꯔꯦ ꯕꯣꯜ ꯌꯦꯡꯔꯒ ꯋꯥꯔꯗꯤ
ꯎꯝ
ꯅꯪꯗꯦ
ꯍꯌꯦꯡꯆꯦ ꯏꯃꯥꯟꯅꯕꯤ ꯁꯣꯄꯤꯡꯒꯤ ꯁꯦ ꯀꯅꯤ ꯍꯥꯏꯌꯦ ꯆꯠꯃꯤꯟꯅꯖꯤꯌꯣ ꯍꯥꯏꯅ ꯃꯥꯅ ꯍꯥꯏꯔꯛꯑꯦ ꯃꯊꯟꯇ ꯆꯠꯅꯤꯡꯗꯦ ꯍꯥꯏꯕ ꯑꯗꯣ ꯃꯥꯒ ꯆꯠꯀꯗꯧꯕ ꯃꯥꯜꯂꯦ
ꯑꯣ
ꯑꯂꯨꯒꯀꯣ ꯃꯤꯁꯤ ꯗꯦ ꯑꯩꯗꯣ ꯂꯥꯛꯄ ꯑꯁꯤ ꯂꯥꯛꯀꯗꯕꯁꯤꯡ ꯂꯩꯇꯦ
ꯎꯝ
ꯑꯗꯨꯗꯨꯅꯦꯅ ꯀꯩꯅꯣ ꯑꯈꯣꯏ ꯇꯥꯏꯞꯁꯇꯀꯣ ꯃꯤ ꯌꯥꯝ ꯂꯥꯛꯀꯅꯦꯕ ꯑꯗꯨ ꯀꯦ ꯂꯥꯛꯀꯇꯧꯕꯇꯣ ꯑꯗꯨꯒꯤ ꯗ꯭ꯔꯦꯁ ꯑꯣ ꯀꯩꯅꯣ ꯇꯣꯉꯥꯟ ꯇꯣꯉꯥꯟꯅ ꯑꯈꯣꯏꯗꯣ ꯁꯦꯠꯅꯤꯉꯥꯏ ꯍꯥꯏꯅ ꯇꯧꯅꯕꯗꯣ ꯁꯤꯜꯂꯦ
ꯇ꯭ꯔꯦꯗꯤꯁꯅꯦꯜ ꯀꯤꯔ ꯍꯥꯏꯁꯦ
ꯇ꯭ꯔꯦꯗꯤꯁꯅꯦꯜ ꯏꯅꯦ ꯑꯗꯨ ꯑꯣꯏꯔꯁꯨ ꯐꯤꯅꯦꯛꯀ ꯁꯦꯠꯇꯧꯅꯤ ꯉꯛ ꯀꯛꯀ ꯇꯧꯄꯇꯣ ꯑꯗꯨ ꯒꯦ ꯌꯥꯝꯁꯥꯕꯒꯤ ꯆꯠꯊꯣꯛ ꯅꯤꯡꯗꯕ ꯌꯥꯝ ꯁꯥꯏꯌꯦ ꯅꯣꯡꯖꯨ ꯕ ꯌꯥꯝ ꯄꯥꯝꯃꯦ ꯑꯩꯗꯤ ꯏꯪꯕꯗꯣ ꯌꯥꯝ ꯁꯥꯏꯌꯦ ꯑꯩ
ꯁꯔꯗꯤ ꯅꯣꯡ ꯆꯨꯗꯣꯏ ꯃꯂꯦꯗ ꯍꯣꯔꯦꯟ
ꯆꯨꯕꯤꯔꯗꯤ ꯐꯥꯔꯦ ꯄꯥꯝꯃꯦ ꯅꯣꯡ ꯆꯨꯕꯗꯣ ꯌꯥꯝ
ꯅꯪꯗꯤ ꯀꯔꯤ ꯁꯤꯖꯟ ꯄꯥꯝꯒꯦ ꯍꯥꯏꯗꯤ
ꯀꯔꯤꯑꯕꯥ
ꯒꯥꯔꯤ ꯒꯥꯔꯤ ꯒꯦꯝ ꯄꯝꯒꯦ ꯍꯥꯏꯕ ꯒꯦꯝ ꯒꯦꯝꯁ
ꯎꯝ ꯒꯦꯝ ꯍꯥꯏꯁꯦ ꯐꯣꯟꯒꯨꯝꯕꯗꯗꯤ ꯐꯣꯟꯒꯤ ꯒꯦꯝꯁꯀꯨꯝꯕꯗ ꯑꯗꯨꯗꯤ ꯑꯩ ꯌꯥꯝ ꯄꯥꯝꯕ ꯂꯩꯇꯦꯀꯣ ꯑꯗꯨ ꯁꯅꯥꯅꯕ ꯍꯥꯏ ꯑꯩ ꯐꯨꯠꯕꯣꯜ ꯄꯥꯝꯃꯦ ꯐꯨꯠꯕꯣꯜ ꯄꯥꯝꯃꯦ ꯑꯗꯨꯒ ꯑꯥ ꯕꯣꯂꯤꯕꯣꯜ ꯕꯠꯃꯤꯟꯇꯟꯒꯨꯝꯕꯁꯨ ꯑꯗꯨꯝ ꯈꯔꯗꯤ ꯄꯥꯝꯃꯦ ꯌꯥꯝ ꯍꯩꯕꯗꯤ ꯑꯣꯏꯗꯦ ꯑꯌꯥꯝꯕꯗꯤ ꯑꯩ ꯐꯨꯠꯕꯣꯜ ꯁꯥꯟꯅꯩ ꯑꯇꯣꯞꯄꯗꯤ ꯇꯧꯗꯦ ꯅꯪꯗꯤ
ꯑꯩ ꯑꯩꯁꯨ ꯀꯩꯅꯣ ꯄꯥꯝꯃꯦ ꯍꯣꯂꯤꯕꯣꯜ ꯄꯥꯝꯃꯦ ꯑꯗꯨꯒ ꯀ꯭ꯔꯤꯀꯦꯠ ꯅꯠꯇꯦ ꯕꯦꯠꯃꯤꯟꯇꯟꯗꯣ ꯑꯗꯨꯁꯨ ꯄꯥꯝꯃꯦ
ꯍꯣꯏ ꯄꯥꯝꯗꯦ ꯁꯥꯅꯕ ꯍꯩꯇꯦ ꯑꯗꯨꯝ ꯃꯤꯅ ꯁꯥꯅꯕ ꯄꯥꯝꯃꯤ ꯑꯗꯨꯒ ꯀꯩꯅꯣ ꯅꯪ ꯅꯪ ꯅꯪ ꯂꯣꯏꯔꯦꯍꯦ
ꯑꯩꯒꯤ ꯋꯥꯔꯤ
ꯑꯥ ꯅꯪ ꯋꯥꯔꯤ ꯑꯃ ꯑꯗꯨꯝ
ꯑꯁ ꯋꯥꯔꯤꯁꯦ ꯉꯥꯡꯂꯤꯉꯥꯏ
ꯅꯪꯒꯤ ꯐ꯭ꯔꯦꯟꯒ ꯁꯦꯝꯃꯤꯟꯅꯕ ꯅꯨꯡꯉꯥꯏꯕ ꯅꯨꯡꯉꯥꯏꯇꯕꯗꯣ
ꯑꯁ ꯉꯁꯤꯁꯦ ꯆꯠꯂꯦ ꯑꯗꯨꯒ ꯑꯩꯈꯣꯏ ꯏꯔꯣꯏꯒ ꯆꯠꯄꯗꯣ
ꯍꯣꯏ
ꯅꯣꯡ ꯆꯨꯕꯒ ꯏꯁꯤꯡꯗꯣ ꯈꯔ ꯃꯣꯠꯂꯦꯕꯀꯣ ꯑꯗꯨ ꯑꯩꯗꯤ ꯏꯔꯣꯏꯅꯤꯡꯗ꯭ꯔꯦꯕ ꯌꯥꯝ ꯃꯣꯠꯄꯗꯤ ꯅꯠꯇꯦ ꯑꯗꯨ ꯈꯔ ꯈꯔ ꯑꯗꯨ ꯃꯄꯥꯟꯗꯅ ꯏꯁꯇꯦꯠ ꯃꯄꯥꯟꯗꯅ ꯂꯥꯛꯄ ꯈꯣꯏꯅꯦꯕ ꯑꯗꯨꯒ ꯃꯣꯏꯅ ꯏꯔꯣꯏꯅꯤꯡꯂꯒ ꯂꯩꯕꯒꯤ ꯅꯣꯏꯒꯤ ꯏꯟꯇꯔꯦꯁ ꯒꯤꯗꯃꯛ ꯌꯥꯎꯔꯒ ꯏꯔꯣꯏꯕꯅꯦꯕ
ꯎꯝ
ꯑꯗꯨꯝ ꯅꯨꯡꯉꯥꯏꯗꯤ ꯅꯨꯡꯉꯥꯏꯕ ꯑꯗꯨꯝ ꯋꯥꯈꯜꯗꯤ ꯌꯥꯝ ꯄꯦꯟꯕꯗꯤ ꯑꯣꯏ ꯗꯦ ꯏꯁꯤꯡꯗꯣ ꯈꯔ ꯃꯣꯠꯄꯅꯤꯅ ꯇꯨꯔꯦꯟꯒꯤ ꯔꯤꯚꯔ ꯇꯨꯔꯦꯟꯒꯤ ꯏꯁꯤꯡꯅꯦꯕ ꯑꯈꯣꯏꯅ ꯏꯔꯣꯏꯕꯗ
ꯏꯔꯣꯏꯕ ꯍꯩꯕꯔꯥ ꯅꯪꯗꯤ
ꯍꯩꯇꯦꯗ ꯑꯈꯣꯢ ꯐ꯭ꯔꯦꯟꯁꯤꯡꯗꯤ ꯌꯥꯝ ꯍꯩꯌꯦ ꯑꯩꯗꯤ ꯍꯩꯖꯗꯦ ꯄꯥꯝꯗꯤ ꯄꯥꯝꯃꯤ ꯑꯗꯨꯝ ꯀꯩꯝꯇ ꯍꯩ ꯍꯩꯕꯅꯦ ꯄꯥꯝꯕꯗꯤ ꯌꯥꯝ ꯂꯩ ꯑꯗꯣ ꯅꯪ ꯀꯩꯅꯣ ꯎꯝ ꯃꯥꯅꯦ ꯆꯥꯛ ꯊꯣꯡꯕ ꯐꯖꯅ ꯍꯩꯕ꯫
ꯆꯥꯛ ꯊꯣꯡꯕꯗꯤ ꯍꯩꯌꯦ꯫
ꯎꯝ ꯐꯩꯌꯦꯅ ꯅꯣꯢ ꯃꯃꯥꯅ, ꯃꯥꯍꯣꯏ ꯅꯣꯏ ꯌꯨꯝ ꯃꯤꯁꯤꯡ ꯂꯩꯇ꯭ꯔꯗꯤ ꯅꯪꯅ ꯑꯗꯨꯝ ꯊꯣꯡꯕ ꯌꯥꯏꯅ ꯀꯣ꯫
ꯍꯣꯏ ꯑꯩꯅ ꯑꯗꯨꯝ ꯊꯣꯡꯕꯅꯦ꯫ ꯅꯪꯗꯤ?
ꯀꯩ ꯍꯥꯢꯕ?
ꯑꯩꯅ ꯑꯗꯨꯝ ꯊꯣꯡꯕꯅꯦ ꯍꯥꯏꯕ꯫
ꯎꯝ ꯐꯩꯌꯦ ꯑꯗꯨꯝ ꯊꯣꯡꯕꯗꯣ꯫
ꯅꯪꯗꯤ ꯍꯩꯕ꯭ꯔꯣ?
ꯃꯌꯥꯟ ꯃꯌꯥꯟ꯫ ꯊꯣꯡꯉꯦ ꯍꯥꯏꯕꯗꯤ ꯆꯝꯊꯣꯡꯒꯨꯝꯕ ꯑꯗꯨꯒꯨꯝꯕ꯫ ꯢꯅꯥꯢ ꯅꯥꯏꯕꯗꯣ ꯑꯗꯨꯒꯨꯝꯕꯁꯤꯡꯗꯤ ꯀꯩꯝꯇ ꯍꯩꯗꯦ꯫
ꯁꯥ ꯁꯥꯒꯨꯝꯕꯗꯤ ꯍꯩꯇꯕ꯭ꯔꯥ?
ꯈꯔ ꯍꯩꯇꯦ ꯆꯝꯊꯣꯛꯗꯣ꯫ ꯑꯗꯨ ꯆꯝꯊꯣꯡꯗꯣ ꯑꯗꯨꯝ꯫ ꯀꯥꯡꯁꯣꯢ ꯒꯨꯝꯕ ꯢꯟꯖꯥꯡꯒꯨꯝꯕ ꯐꯖꯅ ꯊꯣꯡꯉꯦ ꯁꯤꯟꯗꯦꯗ ꯅꯪꯗꯤ꯫ ꯀꯃꯥꯢ ꯀꯃꯥꯢ ꯇꯧꯒꯦ?
ꯁꯟꯗꯦꯁꯦ ꯑꯗꯨꯝ ꯆꯔꯆꯇꯤ ꯆꯠꯂꯦ꯫ ꯑꯗꯨꯒ ꯑꯗꯨꯝ ꯍꯣꯁꯇꯦꯜꯗ ꯂꯩꯌꯦꯗ ꯑꯌꯨꯛ ꯇꯨꯝꯅꯤꯡꯗꯕꯤꯗ ꯃꯔꯛ ꯃꯔꯛꯇ ꯐꯨꯠꯕꯣꯜ ꯁꯥꯟꯅꯕꯒꯨꯝꯕ ꯆꯠꯂꯦ꯫ ꯑꯗꯨꯅꯦꯗ꯫
ꯎꯝ
ꯅꯪꯗꯤ?
ꯑꯩꯁꯨ ꯐꯨꯠꯕꯣꯜꯒꯨꯝ ꯐꯨꯠꯕꯣꯜꯒꯨꯝꯕꯗꯣ ꯅꯪ ꯁꯟꯗꯦꯗ ꯑꯗꯨꯝ ꯁꯥꯟꯅꯕ ꯆꯠꯄ?
ꯑꯥ ꯑꯦꯕ꯭ꯔꯤ ꯁꯟꯗꯦꯗꯤ ꯅꯠꯇꯦ ꯑꯗꯨꯝ, ꯃꯔꯛ ꯃꯔꯛꯇ ꯍꯥꯏꯗꯤ ꯁꯨꯇꯤ ꯌꯥꯝ ꯂꯩꯇꯕꯅꯤꯅꯀꯣ꯫ ꯁꯟꯗꯦ ꯏꯚꯤꯅꯤꯡꯒꯨꯝꯕꯗ ꯁꯥꯟꯅꯗ꯭ꯔꯗꯤ ꯃꯇꯝꯁꯦ ꯌꯥꯝ ꯐꯪꯗꯦꯕ꯫
ꯎꯝ
ꯑꯗꯨꯒꯤꯅꯤꯗ꯫
ꯑꯩꯈꯣꯏꯅ ꯃꯥ ꯁꯟꯗꯦꯗꯀꯣ ꯑꯩ ꯋꯥꯔꯤ ꯂꯤꯌꯦ ꯁꯟꯗꯦꯗ ꯑꯩꯈꯣꯢꯒꯤ ꯅꯨꯄꯤꯁꯤꯡꯗꯤ ꯑꯩꯈꯣꯏ ꯐ꯭ꯔꯦꯟꯁꯤꯡꯒ ꯂꯣꯏꯅꯃꯛ ꯌꯥꯝꯃꯦꯕ ꯈꯣꯢ ꯐ꯭ꯔꯦꯟꯁꯤꯡꯗꯣ꯫
ꯎꯝ
ꯁꯤꯡꯗꯣ ꯌꯥꯝꯃꯦ ꯑꯗꯨꯝ꯫ ꯃꯤ ꯌꯥꯝꯃꯦ ꯅꯥꯔꯒ ꯑꯗꯨꯝ ꯑꯗꯨꯒ ꯁꯤꯡꯖꯨꯒꯨꯝꯕ ꯑꯗꯨꯝ ꯆꯥꯏꯌꯦ꯫
ꯑꯗꯨꯒ, ꯃꯤ ꯑꯃ ꯀꯩꯅꯣ ꯃꯣꯏ ꯃꯣꯏꯔꯨꯝꯗ ꯂꯩꯕꯗꯣ ꯁꯤꯡ ꯆꯥꯅꯤꯉꯥꯢꯗꯣ ꯆꯥꯕ ꯌꯥꯕ ꯃꯛ ꯍꯩꯗꯣ ꯂꯣꯏꯅꯃꯛ ꯄꯨꯔꯛꯔꯅꯤꯌꯦ ꯑꯗꯨꯒ ꯑꯩꯈꯣꯏ ꯌꯨꯝꯗ, ꯑꯗꯨꯝ ꯆꯥꯃꯤꯟꯅꯔꯅꯤ ꯑꯈꯣꯢ ꯌꯨꯝꯗ ꯑꯗꯨꯝ ꯄꯨꯜꯂꯦ꯫ ꯑꯗꯨꯒ ꯀꯩꯅꯣ ꯌꯥꯝꯃꯅꯥ ꯐꯤꯗꯨꯗ ꯌꯥꯝ ꯆꯪꯅꯤꯡꯅꯤꯅ ꯃꯆꯥ ꯑꯗꯨꯒ ꯃꯤ ꯑꯃ ꯃꯤ ꯈꯔ ꯈꯔꯅ ꯃꯤꯒꯨꯝꯕꯒꯤ ꯀꯌꯥꯅꯣ ꯈꯔ ꯏꯟꯅ ꯍꯥꯞꯅꯤꯡꯉꯥꯏꯔꯣ ꯑꯗꯨꯅ ꯂꯩꯕ ꯆꯠꯂꯅꯦ ꯑꯗꯨꯒ ꯂꯩꯕ ꯆꯥꯅ ꯑꯗꯨ ꯇꯅꯤ ꯈꯔꯅ ꯁꯦꯝꯕꯗꯣ ꯌꯧꯔꯅꯤ ꯏꯄꯥ ꯃꯥ ꯃꯥꯅ ꯁꯅꯤꯔꯒ ꯂꯥꯛꯄꯁꯤꯡꯗꯣ ꯍꯥꯏ ꯅꯨꯃꯤꯠ ꯎꯝ ꯑꯗꯨꯒ ꯁꯥꯕ ꯂꯣꯏꯔꯒ
ꯑꯣ ꯍꯣ
ꯑꯂꯥꯞꯄꯁꯤꯡꯗꯣ ꯍꯥꯟꯅ ꯊꯤꯟꯕ ꯆꯠꯂꯦ ꯑꯗ ꯑꯅꯥꯄꯁꯤꯅ
ꯑꯦ
ꯎꯝ
ꯑꯔꯒ ꯅꯍꯥꯟꯗꯣ ꯅꯍꯟ ꯅꯍꯥꯟꯗꯣ ꯀꯩꯅꯣ
ꯎꯝ
ꯃꯤ ꯈꯔꯅ ꯃꯤ ꯈꯔꯅꯤꯁꯨ ꯐꯨꯠꯕꯣꯜ ꯁꯅꯔꯦ ꯑꯗꯨꯒ ꯕꯣꯂꯤꯕꯣꯠ ꯁꯅꯕ ꯀꯥꯟꯗꯀꯣ ꯈꯔꯁꯨ ꯌꯥꯝ ꯁꯥꯏꯌꯦꯕꯀꯣ ꯑꯗꯨꯒ ꯈꯔ ꯑꯗꯨꯝ ꯈꯔ ꯂꯩꯔꯒ ꯏꯪ ꯅꯣꯡ ꯇꯥꯔꯛꯑꯦ ꯄꯦꯡ ꯇꯥꯕ ꯀꯗꯤ ꯌꯥꯃ ꯐꯩꯌꯦꯕꯀꯣ
ꯎꯝ
ꯈꯔꯁꯨ ꯏꯡꯉꯒꯦ ꯏꯡꯉꯒ ꯑꯗꯨꯝ ꯅꯨꯡꯉꯥꯏꯅ ꯁꯥꯟꯅꯔꯦ ꯑꯗꯨꯒ ꯉꯝꯗꯤ ꯉꯝ ꯉꯜꯒꯦꯔ ꯇꯧꯋꯦ ꯍꯥꯟꯅ ꯌꯦꯡꯉꯨꯅꯦ ꯑꯍꯩ ꯑꯍꯩꯕꯁꯤꯡꯁꯨ ꯃꯤ ꯃꯄꯥ ꯃꯄꯥꯟꯒꯤꯁꯨ ꯑꯗꯨꯝ ꯌꯥꯝ ꯂꯥꯛꯄꯗꯣ ꯃꯣꯏꯅ ꯑꯗꯨꯝ
ꯃꯤ ꯆꯤꯌꯔ ꯇꯧꯕ ꯌꯥꯝꯔꯗꯤ ꯑꯗꯨꯝ ꯅꯨꯡꯉꯥꯏꯒꯅꯤꯅꯦ ꯑꯗꯨꯗꯤ
ꯀꯩꯍꯥꯏꯕ
ꯃꯤ ꯌꯥꯝ ꯌꯥꯝ ꯂꯥꯛꯔꯗꯤ ꯑꯗꯨꯝ ꯃꯤ ꯌꯦꯡꯕ ꯅꯨꯡꯉꯥꯏ ꯌꯥꯝꯔꯗꯤ ꯁꯥꯟꯅꯕꯁꯨ ꯅꯨꯡꯉꯥꯏꯔꯝꯒꯅꯤ ꯍꯥꯏꯕ ꯎꯝ
ꯑꯍꯩ ꯉꯥꯇ ꯑꯗꯨꯝ ꯂꯥꯛꯄꯒꯤ ꯌꯥꯝ ꯅꯨꯡꯉꯥꯏꯌꯦ ꯃꯤ ꯑꯃꯥꯟꯅꯁꯨ ꯃꯤ ꯑꯃꯥꯟꯅꯁꯨ ꯑꯗꯨꯝ ꯍꯦꯟꯕ ꯂꯩ ꯑꯗꯨꯅ ꯌꯦꯡꯕ ꯅꯨꯡꯉꯥꯏꯕꯅꯦ ꯌꯥꯝꯅ
ꯆꯥꯛ ꯐꯨꯠꯂꯒ ꯂꯩꯕ ꯃꯥꯜꯂꯦꯅꯦ ꯅꯪꯁꯦ
ꯑꯩꯈꯣꯏ ꯌꯨꯝ ꯃꯅꯥꯛꯇ ꯂꯩꯑꯕ ꯑꯩꯈꯣꯏ ꯌꯨꯝꯗꯣ ꯃꯤꯃꯤꯁꯨ ꯈꯔ ꯂꯩꯔꯕ ꯃꯅꯥꯛꯇ